ꯍꯜꯂꯣ
ꯄꯥꯏꯅꯦ
ꯊꯣꯏꯕ
ꯇꯥꯗ꯭ꯔꯣ
ꯆꯥꯛ ꯆꯥꯔꯕꯣ
ꯆꯥꯔꯦ ꯆꯥꯔꯦ
ꯉꯟꯇꯥꯅ ꯆꯥꯕꯗꯅꯤꯅ ꯉꯁꯤꯗꯤ ꯆ ꯌꯥꯝꯕ ꯉꯜꯂꯤꯅ
ꯆꯥꯗ꯭ꯔꯤꯕꯣ
ꯆꯥꯔꯦꯗ ꯑꯃꯨꯛ ꯂꯥꯝꯕ ꯇꯧꯔꯦ
ꯄꯨꯡ ꯀꯌꯥꯗ ꯆꯥꯒꯦ
ꯇꯥ ꯆꯥꯕꯅꯤꯅ ꯑꯃꯨꯛ ꯂꯥꯑꯃꯦ
ꯏꯟꯁꯥꯡ ꯄꯨꯔꯛꯑꯣ ꯍꯥꯏꯔꯣ
ꯅ ꯂꯩ ꯁꯧꯒꯔꯤ ꯊꯣꯡꯉ ꯂꯩ
ꯆꯔꯤꯗꯨ ꯆꯧꯒꯔꯤꯗꯨꯗꯒꯤ ꯍꯦꯟꯅ ꯍꯥꯎꯒ ꯑꯃ ꯂꯩꯅꯦ
ꯂꯥꯎꯅꯦ ꯀꯩꯀꯩꯅꯣ ꯁꯝꯁꯠ
ꯑꯁ ꯑꯩ ꯀꯣꯛ ꯆꯤꯛꯄꯅ ꯂꯣꯏꯔꯦꯅꯦ ꯌꯥꯗ꯭ꯔꯦꯅꯦ
ꯑꯩꯉꯣꯟꯗ ꯍꯤꯥꯛ ꯂꯣꯏ ꯂꯩꯦ
ꯑꯀꯣ ꯊꯂ ꯑꯦꯅꯦ
ꯑꯩꯉꯣꯟꯗ ꯍꯤꯗꯥꯛ ꯂꯣꯏ ꯂꯩꯑꯕ ꯀꯣꯛꯆꯤꯡꯄꯨꯔꯒꯤ ꯀꯣꯛ ꯆꯦꯕꯒꯤ ꯍꯤꯗꯥꯛ ꯂꯩꯌꯦ ꯐꯥꯔꯃꯥꯁꯤꯗ ꯆꯠꯇ꯭ꯔꯁꯨ ꯌꯥꯔꯦ
ꯑꯩ ꯂꯥꯛꯑꯒꯦ ꯑꯗꯨ ꯇꯧꯔꯕꯅꯦ
ꯎꯝ ꯀꯔꯤ ꯃꯇꯌꯥ ꯆꯥꯔꯒꯦ ꯅꯪꯕꯨ
ꯏꯁꯃꯣꯣꯛ ꯄꯣꯛꯆꯥꯏ
ꯑꯁ ꯅꯪꯒꯤꯁꯤꯗꯤ ꯄ꯭ꯔꯤꯃꯤꯌꯝꯅꯤꯅꯦ
ꯄ꯭ꯔꯤꯃꯤꯌꯝ ꯄ꯭ꯂꯥꯁꯅꯤꯅꯦ ꯅꯪꯒꯤꯁꯦ ꯑꯁ ꯄ꯭ꯔꯣ ꯃꯦꯛꯁ ꯇꯥꯈ꯭ꯔꯦ ꯅꯪ ꯔꯥꯅꯦꯍꯦ
ꯍꯥꯎꯥꯎ ꯇꯕꯩ ꯋꯥꯅꯤꯗ ꯉꯁꯤꯁꯦ ꯑꯩꯅ ꯆꯥꯅꯤꯡꯗꯕꯒꯤ
ꯀꯩꯀꯩ ꯊꯥꯛꯑꯒ ꯆꯥꯒꯦ
ꯑꯁꯤꯁꯤꯁꯦ ꯍꯥꯎ ꯃ ꯍꯥꯞꯄꯦꯗ ꯍꯥꯞꯇꯕ ꯑꯝꯇ ꯂꯩꯇꯦꯗ
ꯏꯁꯃꯣꯄꯣꯁꯤ ꯄꯥꯟꯒ ꯑꯅꯧꯕ ꯄꯥꯟꯗꯣ ꯑꯗꯨꯁꯨ ꯄꯨꯟꯅ ꯆꯥꯛꯑꯕꯁꯨ ꯍꯥꯎꯕꯅꯤꯅꯦ ꯅꯠꯇ꯭ꯔꯥ
ꯄꯥꯟ ꯍꯥꯏꯕ
ꯑꯝ
ꯃꯥꯥꯟꯅꯗꯤ ꯀꯌꯥ ꯆꯥꯅꯤꯡꯉꯤꯗ ꯑꯩ ꯍꯧꯖꯤꯛ ꯑꯩꯅ ꯆꯥꯅꯤꯡꯉꯤꯁꯦ ꯃꯥꯏꯔꯦꯟꯒꯨꯝꯕ
ꯃꯣꯏꯔꯦꯟꯁꯨ ꯍꯧꯕꯅꯦ ꯃꯣꯏ ꯃꯣꯏꯔꯦꯟꯁꯦ ꯁꯤ ꯌꯣꯜꯂꯝꯕ ꯃꯥꯏꯔꯦꯟꯁꯤꯡꯁꯤ ꯌꯥꯝ ꯍꯥꯎꯋꯦꯅꯦ
ꯃꯥꯏꯔꯦꯟꯁꯦ ꯍꯥꯎꯇꯕ ꯌꯣꯟꯗꯕꯅꯦ ꯃꯥꯏꯔꯦꯟꯁꯦ ꯑꯍꯥꯎꯕ ꯉꯥꯛꯇꯅꯦ ꯁꯨꯃꯥꯏꯅ ꯌꯣꯜꯂꯤꯁꯤꯅꯦ ꯑꯩꯈꯣꯏ ꯈꯨꯟꯒꯤꯁꯦ ꯍꯥꯎꯇꯕꯅꯦ
ꯑꯩꯈꯣꯏꯒꯤꯗꯤ ꯍꯥꯎꯇꯦꯗꯅ
ꯎꯝ
ꯁꯤꯗ ꯁꯤꯗꯒꯤꯁꯦ ꯌꯥꯝ ꯍꯥꯎꯋꯦ ꯆꯝꯐꯨꯠ ꯑꯣꯏꯅ ꯆꯥꯔꯁꯨ ꯌꯥꯝ ꯍꯥꯎꯋꯦꯕ
ꯅꯞ ꯅꯞ ꯂꯥꯎꯔꯒ ꯀꯣ ꯍꯥꯎꯅꯤ ꯃꯆꯥ ꯃꯆꯥꯗꯣ ꯍꯥꯎꯅꯤ
ꯑꯁ ꯌꯥꯋꯦꯕ ꯈ꯭ꯏ ꯀꯩꯅꯣ ꯑꯗꯨꯒꯨꯝꯕ ꯃꯔꯨꯗꯣ ꯑꯩꯈꯣꯏ ꯆꯤꯡꯗ ꯊꯥꯔꯗꯤ ꯑꯗꯨꯝ ꯍꯧꯒꯗꯕ
ꯍꯧꯒꯅꯤꯍꯦ ꯆꯤꯡꯗꯒꯤ ꯊꯥꯔ ꯄꯨꯔꯛꯏꯅꯤ ꯀꯩꯅꯣ ꯀꯔꯤꯅꯣꯅꯦ ꯍꯥꯏꯁꯤꯕꯣ
ꯃꯆꯥ ꯃꯆꯥꯗꯧꯔꯣ
ꯆꯤꯡꯗ ꯉꯥꯛꯛꯇꯅꯤꯅꯦ
ꯁꯄꯣꯏ
ꯃꯤ ꯑꯃ ꯑꯅꯤ ꯆꯥꯕꯒꯤꯗꯤ ꯑꯗꯨꯝ ꯆꯞ ꯆꯥꯔꯕꯅꯦ ꯑꯗꯨꯒꯤ ꯃꯆꯥꯗꯣ
ꯍꯣꯏ ꯑꯁ ꯆꯝꯐꯨꯠ ꯑ ꯅꯍꯥꯟ ꯆꯝꯐꯨꯠ ꯆꯥꯕꯗ ꯑꯁ ꯈꯍꯥꯎꯁꯤꯗ ꯂꯣꯏ ꯑꯩ ꯂꯩꯇ꯭ꯔꯦ ꯃ ꯁꯥꯎꯕꯕꯅꯥ ꯑꯁ ꯃꯆꯥ ꯃꯆꯥꯗꯣ ꯑꯩ ꯌꯥꯝ ꯍꯥꯎꯕꯅꯦ ꯀꯩꯅꯣ ꯑꯁ ꯃꯗꯥꯥꯏꯗꯒꯤ
ꯑꯩꯅ ꯍꯥꯏꯕ ꯍꯧꯖꯤꯛꯀꯤ ꯏꯁꯃꯣꯛ ꯄꯣꯛꯀꯨꯝꯕ ꯕꯤꯐ ꯄꯣꯛꯀꯨꯝꯕ ꯕꯤꯐ ꯃꯀꯃꯥ
ꯑꯩꯈꯣꯏꯗꯤ ꯑꯗꯨꯒꯨꯝꯕ ꯄ꯭ꯔꯤꯃꯤꯌꯝꯁꯤ ꯆꯥꯕꯁꯤ ꯑꯁ ꯀꯥꯏꯗꯒꯤ
ꯆꯥꯕ ꯍꯥꯏꯆꯦ ꯌꯥꯝ ꯆꯥꯒꯗꯕ ꯅꯠꯇꯦꯗ ꯃꯇꯨꯝ ꯑꯃꯅꯤ ꯑꯃꯅꯤꯒꯤ ꯋꯥꯅꯤꯗ ꯌꯥꯝ ꯆꯥꯁꯤꯜꯂꯗꯤ ꯍꯛꯆꯥꯡꯁꯨ ꯅꯣꯏꯈꯠꯄꯅ ꯌꯥꯗꯕꯅꯤ
ꯉꯁꯤꯁꯦ ꯌꯥꯝ ꯭ꯨꯖꯤ ꯑꯣꯏꯌꯦꯅ
ꯍꯧꯒꯠꯇ ꯉꯥꯏꯔꯤ ꯀꯩꯅꯣ ꯕꯤꯖꯤ ꯑꯣꯏ ꯕꯤꯖꯤ ꯑꯣꯏꯕꯁꯤ ꯍꯧꯒꯠꯇ ꯉꯥꯏꯔꯤꯌꯦ
ꯌꯥꯝ ꯖꯤ ꯑꯣꯏꯅꯦ
ꯕꯣꯜꯁꯤ ꯌꯦꯡꯕꯗ ꯌꯦꯡꯕꯗ ꯌꯦꯡꯕꯗ ꯌꯦꯡꯕꯗ ꯑꯁ ꯕꯣꯁꯨ ꯀꯩꯅꯣꯒꯤꯗꯤ ꯌꯦꯡꯕ ꯐꯪꯗ꯭ꯔꯦꯅꯦ ꯁꯦꯡ ꯑꯌꯨꯛꯀꯤ ꯑꯗꯨ ꯌꯦꯡ ꯉꯝꯗ꯭ꯔꯦꯅꯦ
ꯀꯗꯥꯏ ꯍꯥꯏꯗꯣꯏꯅꯣꯗꯣ ꯑꯌꯨꯗꯦꯟꯒ ꯂꯥꯏꯔꯤ
ꯍꯧꯒꯠꯂꯒ ꯑꯃꯨꯛ ꯍꯥꯏꯂꯥꯏꯠꯇꯨ ꯑꯃꯨꯛ ꯌꯦꯡꯉꯦ ꯑꯁ ꯐꯖꯩꯅꯦ
ꯑꯐ ꯌꯦꯡꯗ꯭ꯔꯦ
ꯐꯆꯩꯍꯦ ꯍꯥꯏ ꯂꯥꯏꯏꯗꯨꯅ ꯍꯦꯟꯅ ꯅꯨꯡꯉꯥꯏꯕꯅꯦ
ꯐꯖꯅ ꯁꯥꯟꯅꯩꯅꯦ ꯌꯨꯇꯨꯕꯇ ꯅꯠꯇꯦ ꯖꯤ ꯐꯥꯏꯚꯇ
ꯑꯣ ꯅꯪ ꯁꯤ ꯐꯥꯏꯚꯇ ꯇꯧꯋꯦ ꯌꯨꯇꯌꯨꯕꯇ ꯄꯤꯗꯕ ꯃꯥꯜꯂꯦꯗꯀꯣ
ꯄꯤꯗꯕ ꯃꯥꯅꯦ ꯖꯤꯐꯥꯏꯠꯇ ꯍꯥꯏ ꯂꯥꯏ ꯂꯣꯏ ꯄꯤꯌꯦ
ꯑꯣ
ꯅꯪ ꯌꯦꯡꯅꯤꯡꯉꯁꯨ ꯑꯗꯨꯝ ꯌꯦꯡꯕ ꯌꯥꯏ
ꯂꯥꯎꯅꯤꯁꯤꯗ
ꯑꯩ ꯂꯥꯛꯑꯒꯦ ꯇꯧꯔꯕꯅꯦ ꯍꯧꯖꯤꯛ ꯂꯥꯛꯑꯅꯤ ꯃꯤꯅꯤꯠ ꯃꯉꯥ ꯐꯥꯔꯣꯏ ꯍꯧꯖꯤꯛ ꯑꯩ ꯌꯧꯔꯛꯑꯅꯤ
ꯗ ꯁꯤ ꯂꯩꯔꯒ ꯅꯣꯡ ꯆꯨꯗ꯭ꯔꯦꯀꯣ ꯍꯧꯖꯤꯛꯇꯤ
ꯅꯣꯡ ꯅꯣꯡ ꯆꯨꯗꯦꯗ ꯅꯣꯡ ꯆꯨꯕ꯭ꯔꯅꯦ ꯅꯣꯏꯔꯣꯝꯗ
ꯉꯁꯥꯏ ꯆꯨꯕ ꯉꯥ ꯔꯥꯡ ꯇꯕꯗꯤ ꯌꯥꯝ ꯂꯨꯕ ꯃꯥꯜꯂꯦ ꯉꯔꯥꯡ ꯅꯨꯡꯗꯥꯡꯗꯤ ꯌꯥꯝ ꯍꯩꯗꯕ ꯃꯥꯜꯂꯦ ꯍꯧꯖꯤꯛꯇꯤ ꯇꯥꯗꯦꯗ ꯉꯔꯥꯡꯗꯥꯡ ꯌꯥꯝ ꯍꯩꯗꯕ ꯋꯥꯅ ꯑꯁ ꯊꯣꯡꯅꯥꯎ ꯍꯥꯡꯉꯒ ꯋꯤꯟꯗꯣ ꯍꯥꯡꯉꯒ ꯇꯨꯝꯕꯁꯤꯗꯤ ꯏꯪꯉꯦ
ꯉꯔꯥꯡ ꯅꯨꯡꯗꯥꯡ ꯅꯣꯡ ꯆꯨꯕ꯭ꯔꯅꯤ
ꯌꯦ ꯌꯥꯝ ꯆꯨꯏ ꯏ ꯀꯥꯏꯔ
ꯇꯗ
ꯇꯨꯑꯦ ꯑꯩꯈꯣꯏꯗ ꯑ ꯑꯗꯨꯒꯤ ꯑꯣꯏ ꯕ꯭ꯂꯦꯡꯀꯦꯠꯄꯒ ꯇꯨꯝꯃꯤ
ꯎꯝ
ꯍ
ꯅꯣꯡ ꯆꯨꯔꯗꯤ ꯑꯩꯗꯤ ꯍꯔꯥꯎꯒꯗꯗ ꯅꯣꯡ ꯆ ꯇꯕꯨꯅ ꯍꯔꯥꯎꯐꯝ ꯊꯣꯛꯇ꯭ꯔꯤꯅꯦ ꯍꯔꯥꯎꯐꯝ ꯍꯔꯥꯎꯐꯝ ꯂꯩꯇ꯭ꯔꯦꯅꯦ
ꯑꯩꯗꯤ ꯖꯒꯣꯏ ꯁꯥꯒꯦ ꯇꯕꯅꯤ ꯅꯣꯡ ꯆꯨꯔꯗꯤ
ꯑꯩ ꯑꯁꯤꯗꯅ ꯑꯩ ꯇꯧꯅꯤꯡꯗꯕ ꯑꯦ ꯅꯣꯡ ꯆꯨꯨꯔꯗꯤ ꯁꯅꯐꯝꯁꯨ ꯈꯪꯉꯔꯣꯏ ꯁꯅꯕꯁꯨ ꯇꯣꯛꯑꯅꯤ ꯅꯨꯡꯉꯥꯏꯇꯅꯦꯅꯦ
ꯀꯌꯥꯝ ꯀꯨꯏꯗꯣꯏꯅꯣ ꯃꯣꯏ ꯁꯤꯝꯗꯣ ꯁꯦꯝꯕ ꯂꯣꯏꯈ꯭ꯔꯕꯣ
ꯑꯩ ꯌꯧꯔꯛꯑꯕꯅꯤꯀꯣ
ꯁꯤꯝꯗꯨ ꯁꯦꯝꯕ ꯂꯣꯏꯈ꯭ꯔꯕꯣ ꯍꯥꯏꯕ
ꯊꯤꯝꯗꯨ ꯅꯪ ꯌꯥꯎꯗꯗꯤ ꯁꯦꯝꯕ ꯌꯥꯔꯔꯣꯏꯅꯤ
ꯀꯩ ꯈꯨꯠ ꯆꯪꯕ꯭ꯔꯣ
ꯑꯁ ꯐꯣꯇꯣ ꯆꯪꯉꯤ ꯅꯪ ꯂꯥꯛꯑꯒꯤꯔꯣ
ꯑꯁ ꯀꯗꯥꯏ ꯐꯣꯇꯣꯅꯣ ꯀꯗꯥꯏ ꯑꯃꯨꯛ ꯀꯥꯞꯇꯣꯏꯔ ꯍꯥꯏꯁꯤꯕꯣ
ꯀꯥꯞꯇꯣꯏꯅꯤ ꯀꯥꯞꯇ꯭ꯔꯗꯤ ꯌꯥꯗꯕꯅꯤ
ꯇꯧꯀꯅꯨ ꯑꯗꯨꯝꯕ ꯇꯧꯔꯒ ꯑꯗꯨꯒꯨꯝꯕ ꯇꯧꯔꯒ ꯃꯤꯃꯥꯡꯒꯤ ꯏꯀꯥꯏꯖꯩꯀꯣ
ꯌꯥꯗꯕꯅꯤꯅꯦ
ꯑꯁ ꯂꯥꯛꯑꯦ ꯂꯥꯛꯑꯦꯗꯤ ꯍꯥꯏꯔꯒ ꯇꯨꯝꯕ ꯃꯥꯜꯂꯦꯗ
ꯑꯩ ꯌꯧꯔꯕꯅꯦ ꯅꯣꯏ ꯊꯣꯡꯒꯥꯟꯗꯣ ꯉꯁꯤ ꯒꯦꯠ ꯂꯣꯜꯂꯝꯃꯦ ꯑꯗꯨꯅ ꯆꯪꯒꯗꯧꯕ ꯆꯪꯒꯗꯧꯕꯒꯤ ꯑꯩ ꯀꯩꯅꯣꯗ ꯅꯝꯗ꯭ꯔꯤꯗ ꯑꯩ ꯐꯣꯟ ꯇꯧꯔꯒ ꯀꯩꯅꯣꯝ ꯐꯨꯒꯦꯠ ꯍꯥꯡꯉꯨ ꯍꯥꯏꯒꯦ ꯇꯧꯕꯅꯤ ꯎꯄꯥꯏ ꯂꯩꯇꯕꯒꯤ
ꯅ ꯃꯌꯥꯝ ꯁꯤꯗ ꯂꯥꯛꯑꯒ
ꯑꯩꯒꯤ ꯑꯁ ꯀꯣꯛꯁꯤ ꯌꯥꯗ꯭ꯔꯦꯁ ꯁꯦꯡꯕ ꯀꯣꯛ ꯑꯁ ꯐꯁꯦ ꯊ ꯍꯦꯡꯉꯁ
ꯍꯤꯗꯥꯛ ꯂꯩꯑꯕ ꯍꯤꯗꯥꯛ ꯑꯍꯨꯝ ꯃꯈꯟ ꯑꯍꯨꯝ ꯁꯨꯅ ꯂꯩꯌꯦ ꯀꯣꯛ ꯆꯤꯛꯄꯒꯤ ꯑꯗꯨ ꯆꯥꯔꯗꯤ ꯌꯥꯝ ꯊꯨꯅ ꯐꯔꯛꯀꯅꯤ ꯀꯦꯝ ꯈꯂꯣꯅ ꯑꯩꯗꯤ ꯉꯁꯤ ꯅꯪ ꯆꯥꯔꯖ ꯆꯠꯀꯗ꯭ꯔꯥꯅ ꯈꯟꯕꯅꯦꯅꯦ
ꯑꯁ ꯋꯥꯔ ꯀꯞ ꯂꯥꯛꯄꯗꯒꯤ ꯆꯥꯔꯖ ꯀꯥꯎꯈ꯭ꯔꯦ
ꯕꯦꯔꯥꯅꯤ ꯁꯤꯁꯦ ꯄꯥꯞ ꯐꯖꯅꯗꯤ ꯇꯥꯍꯜꯂꯦ
ꯑꯗꯨꯗꯤ ꯍꯧꯖꯤꯛꯀꯥꯟ ꯑꯣꯏꯔꯛꯄ ꯃꯇꯝꯗ ꯏꯁꯣꯔ ꯂꯥꯛꯑꯗꯤ ꯈꯣꯏ ꯂꯩꯥꯏ ꯍꯥꯎꯔꯦ
ꯑꯅꯝꯕꯗꯤ ꯂꯩꯍꯧꯗꯧ ꯃꯥꯜꯂꯦ
ꯃꯤ ꯌꯥꯝ ꯂꯩꯍꯧꯔꯦꯅꯤꯅꯦ
ꯌꯥꯔꯣꯏ ꯁꯤꯗꯤ ꯃꯁꯤ ꯋꯥꯋꯔꯜ ꯀꯞꯁꯦ ꯌꯥꯝ ꯊꯨꯅ ꯂꯣꯏꯈ꯭ꯔꯣꯏ
ꯌꯥꯗꯦ
ꯁꯉꯥꯏꯄ꯭ꯔꯣꯗ ꯆꯠꯄ ꯅꯨꯡꯉꯥꯏꯕ꯭ꯔꯣ ꯍꯆꯥꯡꯁꯨ ꯑꯩꯗꯤ ꯁꯣꯛ ꯀꯦꯗꯗꯥ ꯑꯩꯗꯤ
ꯇꯨꯝꯐꯝ ꯆꯠꯐꯝ ꯃꯇꯝ ꯅꯥꯏꯍꯟꯗ꯭ꯔꯦꯕ ꯑꯩꯈꯣꯏ ꯍꯥꯟꯅ ꯄꯨꯡ ꯇꯔꯦꯠ ꯅꯤꯄꯥꯜꯗ ꯇꯨꯝꯃꯝꯕꯗꯣ ꯍꯧꯖꯤꯛꯇꯤ ꯇꯨꯝꯗ꯭ꯔꯦꯕ
ꯑꯩꯗꯤ ꯄꯨꯡꯕꯨ ꯍꯟꯗꯛ ꯌꯥꯝꯅ ꯊꯦꯡꯅꯗꯤ ꯇꯨꯝꯗꯦꯗ ꯑꯩꯗꯤ ꯇꯨꯝꯅꯤꯡꯉꯗꯤ ꯍꯦꯛꯇ ꯇꯨꯝꯕꯤꯅꯦ ꯑꯩꯗꯤ
ꯇꯨꯝꯕꯩ ꯃꯇꯝ ꯄꯤꯗꯕ ꯋꯥꯅꯤꯅ ꯑꯗꯨ ꯑꯗꯨꯅ ꯅꯣꯏꯅꯦ ꯅꯣꯏꯅ ꯌꯦꯡꯗꯕꯒꯤꯅꯤꯗꯅ ꯑꯩꯈꯣꯏꯅ ꯌꯦꯡꯅꯤꯡꯕ ꯀꯧꯔꯨꯕꯅꯤꯅ
ꯍꯥꯏꯗꯤ ꯑꯗꯨ ꯇꯧꯗ꯭ꯔꯦ ꯈ꯭ꯔꯤꯁꯃꯥꯁꯇꯧꯅ ꯃꯤꯠ ꯏꯁꯥꯅ ꯗꯤꯁꯤꯄ꯭ꯂꯤꯟ ꯇꯧꯗ꯭ꯔꯗꯤ ꯌꯥꯗ꯭ꯔꯦꯕ ꯍꯛꯆꯥꯡ
ꯑꯁ ꯑꯩꯁꯨ ꯍꯟꯗꯛꯇꯤ ꯇꯧꯗꯗꯤ ꯌꯥꯔꯔꯣꯏ
ꯏꯁꯀꯥꯗꯥꯗꯤ ꯅꯏ ꯁꯣꯅꯦ
ꯈꯔ ꯌꯦꯡꯅꯤꯡꯕ ꯀꯩꯅꯣ ꯀꯥꯝꯊ꯭ꯔꯤ ꯈꯛꯇꯪ ꯊꯣꯛꯂꯛꯄ ꯃꯇꯝꯗ ꯌꯦꯡꯉꯒꯦ ꯍꯟꯗꯛꯇꯤ ꯍꯟꯗꯛꯇꯤ ꯌꯦꯡꯅꯤꯡꯕ ꯀꯟꯇ꯭ꯔꯤ ꯉꯥꯛꯇ ꯑꯣꯏꯔꯦꯅꯤ
ꯑꯗꯨꯅꯤ ꯌꯧꯔꯛꯑꯅꯤ ꯊꯦꯡ ꯊꯦꯡꯅ ꯄꯤꯕꯗꯨꯗꯤ ꯀꯗꯥꯏꯗꯒꯤ ꯑꯁ ꯏꯊꯟꯇ ꯌꯦꯡꯕꯁꯨ ꯅꯨꯡꯉꯥꯏꯇꯦꯗ ꯕꯣꯜ ꯌꯦꯡꯕꯁꯦ ꯃꯤ ꯃꯤ ꯈꯔ ꯄꯨꯜꯂꯒ ꯌꯦꯡꯕ ꯇꯕ ꯀꯥꯟꯗ ꯑꯗꯨꯝ ꯐꯖꯕ ꯋꯥꯅꯤ
ꯃꯤ ꯄꯨꯟꯅ ꯌꯦꯡꯃꯤꯟꯅꯕꯅꯗꯤ ꯅꯨꯡꯉꯥꯏꯕꯅꯤ ꯃꯤ ꯑꯅꯤ ꯑꯍꯨꯝ ꯃꯔꯤ ꯃꯉꯥ ꯀꯣ ꯄꯩꯁꯥꯒ ꯊꯥꯅꯗꯅꯍ ꯑꯆꯥ ꯑꯊꯛꯀ ꯁꯦꯝꯈꯥꯏꯗꯅ ꯇꯧꯗꯨꯅ ꯑꯃꯨꯛ ꯌꯦꯡꯉꯒꯗꯤ ꯅꯨꯡꯉꯥꯏꯗ꯭ꯔꯦ
ꯑꯗꯨꯅꯦ ꯑꯗꯨꯅ ꯅꯨꯡꯉꯥꯏꯕꯅꯦ ꯀꯗꯥꯏꯗꯒꯤ ꯑꯩꯈꯣꯏꯗꯤ ꯐꯣꯟꯗ ꯏꯊꯟꯇ ꯑꯗꯨꯝꯅꯤ ꯌꯦꯡꯕꯅꯤꯅ
ꯑꯃꯒꯤꯒꯤꯗꯤ ꯐꯥꯖꯅꯗꯤ ꯌꯦꯡꯉꯝꯕꯅꯦ ꯍꯧꯖꯤꯛꯇꯤ ꯌꯥꯗ꯭ꯔꯦꯅꯦꯍꯦ ꯌꯦꯡꯅꯤꯡꯉꯁꯨ ꯎꯄꯥꯏ ꯂꯩꯇ꯭ꯔꯦꯅꯦꯍꯦ
ꯈꯨꯟꯗꯅ ꯅꯨꯡꯉꯥꯏꯕ
ꯈꯔꯗꯤ ꯌꯦꯡꯉ ꯑꯩꯈꯣꯏꯒꯨꯝꯗꯥꯅ
ꯌꯦꯡꯉꯝꯒꯅꯤ ꯈꯣꯏ ꯑꯗꯨꯗꯤ ꯍꯧꯖꯤꯛꯀꯥꯟꯗꯤ ꯌꯥꯝ ꯌꯦꯡꯗꯕ ꯃꯥꯜꯂꯤꯦꯗ ꯄꯨꯟ ꯄꯨꯟꯅꯗꯤ
ꯌꯥꯝ ꯌꯦꯡꯗ꯭ꯔꯤꯁꯤꯅ ꯃꯔꯝ ꯂꯩꯅꯦ ꯁꯤ ꯊꯦꯡꯅ ꯊꯦꯡꯅ ꯂꯥꯛꯄꯩꯅꯦ ꯀꯗꯥꯏꯗ ꯑꯌꯨꯛꯀꯤ ꯄꯨꯡ ꯃꯉꯥ ꯃꯈꯥꯏꯒꯨꯝꯕ ꯑꯗꯨꯗ ꯂꯥꯛꯑꯒꯅ ꯀꯅꯥꯅꯕꯨ ꯑꯗꯨꯗ ꯂꯦꯛꯑꯒꯩ ꯂꯩꯒꯗ꯭ꯔꯕ
ꯍꯣꯏꯅꯦ
ꯍꯧꯒꯠꯂꯒ ꯑꯌꯨꯛꯀꯤ ꯍꯧꯒꯠꯂꯒ ꯑꯗꯨꯝ ꯆꯠꯂꯒ ꯌꯦꯡꯗꯑꯣꯕ ꯉꯥꯏꯔꯦꯅꯦ
ꯍꯨꯝ
ꯇꯨꯝꯕ ꯅꯨꯡꯉꯥꯏꯕ ꯇꯥꯏꯃꯤꯡꯗꯁꯨ ꯑꯃꯨꯛ ꯑꯣꯏꯌꯦ ꯄꯨꯡ ꯑꯍꯨꯝ ꯃꯈꯥꯏ ꯀꯥꯏꯅ
ꯎꯝ
ꯃꯣꯏꯁꯦ ꯑꯩꯈꯣꯏꯒꯤ ꯈꯟꯗ꯭ꯔꯕ꯭ꯔꯖꯥ ꯈꯪꯗꯦ
ꯐꯩ ꯈꯟꯗꯕꯅꯤꯅ ꯈꯪꯗꯕꯅꯤꯅ ꯃꯣꯏꯁꯦ ꯁꯤꯗꯅ ꯐꯦꯟꯁꯤ ꯌꯥꯝꯃꯦ ꯍꯥꯏꯕꯗꯣ ꯈꯪꯗꯦꯕ ꯃꯣꯏꯁꯦ
ꯑꯦꯁꯤꯌꯥꯟ ꯀꯟꯇꯤꯅꯦꯟꯗꯒꯤ ꯀꯣꯁꯇꯔꯗꯤ ꯐꯒꯗꯕ
ꯎꯝ ꯑꯥ ꯇꯧꯈ꯭ꯔꯕꯅꯤꯅꯀꯣ ꯄꯥꯏ ꯂꯩꯇ ꯑꯉꯥꯡ ꯅꯨꯡꯗꯥꯡꯒꯤ ꯃꯦꯠꯁꯤꯗꯤ ꯑꯁ ꯆꯨꯝꯊꯣꯛꯅ ꯐꯖꯈꯕ ꯃꯥꯜꯂꯦ ꯌꯦꯦꯡꯗꯕꯕꯁꯤ ꯅꯨꯡꯉꯥꯏꯇꯦ
ꯀꯥꯞꯆꯦ ꯄꯖꯅ ꯆꯜꯂꯦꯦ
ꯑꯃ ꯊꯦꯡꯅ ꯍꯧꯕꯗꯨꯁꯨ ꯌꯥꯝꯅ ꯀꯩꯅꯣ ꯇꯧꯕ ꯃꯥꯜꯂꯦ ꯌꯥꯝꯅ
ꯑꯗꯨꯁꯨ ꯐꯖꯩꯅꯦ ꯣ ꯆꯒꯦ ꯆꯒꯦ ꯆꯟꯒꯦ ꯆꯟꯒꯦ ꯇꯧꯔ ꯁꯨꯡꯆ ꯆꯟꯕ ꯉꯝꯗꯦ ꯂꯥꯁꯇ ꯄꯦꯅꯥꯜꯇꯤ ꯑꯃꯨꯛ ꯐꯪꯉꯦ ꯄꯦꯅꯦꯜꯇꯤꯗꯨ ꯆꯟꯕꯒꯤ ꯉꯝꯕ ꯋꯥꯅꯤ ꯅꯠꯇ꯭ꯔꯗꯤ ꯗ꯭ꯔꯣ ꯑꯗꯨꯝ ꯇꯥꯅꯤ꯫
ꯑꯁ ꯌꯥꯝ ꯀꯟꯕ ꯃꯥꯜꯂꯤꯅꯦ ꯄꯔꯦ ꯋꯥꯔꯤꯏꯗꯨꯁꯨ꯫
ꯑꯦꯁ ꯐꯖꯕꯅꯤ ꯅꯍꯥꯟꯗ ꯌꯦꯡꯈ꯭ꯔꯕꯅꯤ ꯐꯖꯕꯅꯤ꯫
ꯑꯗꯨꯗꯤ ꯈꯪꯗꯦꯕ ꯀꯔ ꯑꯗꯨ ꯌꯦꯡꯗꯕꯅꯤꯅ ꯃꯦꯁ ꯈꯪꯗꯦꯕ꯫ ꯀꯅꯥꯅ ꯍꯩꯕꯅꯣ ꯀꯅꯥꯅ ꯐ꯭ꯔꯥꯟꯁꯀꯤꯁꯨ ꯑꯩ ꯌꯦꯡꯗ꯭ꯔꯤ ꯍꯧꯖꯤꯛ꯫ ꯈꯔ ꯍꯧꯖꯤꯛ ꯐꯥꯎ꯫ ꯐꯃꯥ ꯐꯨꯔꯥꯟꯁꯦ ꯃꯣꯏ ꯄꯨꯒꯤꯁꯦ ꯑꯊꯦꯡ ꯑꯊꯦꯡꯕ ꯃꯇꯝꯗ ꯄꯤꯌꯦ ꯀꯗꯥꯏꯗꯤ꯫
ꯎꯝ ꯐ꯭ꯔꯥꯟꯁ ꯀꯦꯡꯁꯦ ꯊꯦꯡꯕꯥ ꯑꯩ ꯐ꯭ꯔꯥꯟꯁꯦ꯫ ꯃꯃꯥꯡꯗ ꯑꯃꯨꯨꯔꯛꯇꯤ ꯌꯦꯡꯉꯦ ꯑꯗꯨ ꯑꯁ ꯑꯗꯨꯒꯤ ꯃꯇꯨꯡ ꯌꯦꯡꯗꯔ꯭ꯤ꯫
ꯉꯁꯤꯁꯨ ꯄꯨꯡ ꯉꯁꯤꯁꯨ ꯄꯨꯡ ꯑꯃ ꯃꯈꯥꯏꯗ ꯃꯥꯜꯂꯦꯀꯣ꯫
ꯑꯣꯏꯔꯧꯅꯤ ꯑꯗꯨꯃꯥꯏꯅ ꯄꯨꯡꯕ ꯃꯈꯥꯏ ꯑꯗꯨꯃꯥꯏꯅ ꯑꯣꯏꯔꯝꯅꯤ꯫
ꯎꯝ꯫ ꯈꯪꯗꯦꯅ ꯉꯁꯤ ꯍꯂꯥꯜ ꯂꯩꯍꯧꯗꯣꯏꯔꯥ ꯅꯦꯃꯔ ꯂꯩꯍꯧꯗꯣꯏꯔꯥ꯫
ꯑꯜꯂꯜ ꯂꯩꯍꯧꯔꯅꯤ꯫
ꯍꯂꯥꯜꯁꯨ ꯀꯩꯅꯣꯁꯨ ꯅꯨꯡꯉꯥꯏ ꯐꯖꯅꯗꯤ꯫ ꯀꯩꯅꯣ ꯇꯧꯗꯦꯗ ꯌꯥꯝ ꯀꯩꯅꯣ ꯑꯩꯅ ꯈꯟꯕꯒ꯫ ꯇꯧꯊꯣꯔꯛꯄꯒ ꯃꯥꯟꯅꯗꯦꯗ꯫
ꯀꯩꯅꯣ ꯇꯧꯗꯕꯅꯦꯗ ꯃꯥꯒꯤ꯫ ꯇꯤꯝꯃꯦꯁꯨ ꯌꯥꯝ ꯂꯤꯡꯕ ꯑꯣꯏꯗꯦꯕꯀꯣ꯫